ꯍꯜꯂꯣ
ꯎꯝ ꯇꯧꯔꯗꯤ ꯨꯖꯤ ꯋꯦꯠ ꯀꯔꯤ ꯀꯔꯥ ꯍꯥꯏꯔꯛꯀꯅꯤ ꯅꯦꯛꯁ ꯅꯦꯛꯁ ꯇꯧꯕꯅ ꯐꯝꯃꯦ
ꯑꯣ ꯅꯥꯁꯥꯏꯁꯨ ꯑꯩ ꯀꯣꯏꯕ ꯆꯠꯂꯒ ꯏꯅꯥꯎꯄꯤꯕꯅꯤ ꯑꯃꯨꯛ ꯍꯜꯂꯛꯄꯗ ꯃꯃꯥꯏꯗꯣ ꯃꯝꯇꯛ ꯇꯧꯔꯒ ꯂꯩꯌꯦꯡꯉꯦ ꯏꯚꯅꯤꯡꯗꯣ
ꯈꯪꯗꯦ ꯑꯗꯨꯕꯨꯗꯤ ꯉꯁꯥꯏ ꯃꯝꯃ ꯀꯥꯟꯁꯤꯗ ꯌꯦꯟ ꯐꯥꯒꯦꯅ ꯎ ꯀꯥ ꯂꯩꯔꯝꯃꯤꯅꯦ
ꯑꯣ ꯀꯥꯃꯥꯏ ꯄꯕ꯭ꯔꯣ
ꯑꯦ ꯀꯔꯣ ꯎꯒꯕ꯭ꯔꯥ ꯋꯥ ꯈꯧꯗꯕꯤꯗ ꯎꯒꯕ꯭ꯔꯥ ꯌꯥꯝꯕꯅ ꯀ ꯂꯩꯔꯝꯃꯤ ꯑꯗꯨ ꯌꯦꯟꯗꯤ ꯄꯥꯏꯊꯣꯛꯆꯈ꯭ꯔꯦ
ꯑꯥ
ꯀꯨꯝꯈ꯭ꯔꯣ ꯍꯥꯏꯔꯒ ꯑꯃꯨꯛ ꯀꯥꯈꯤꯅꯤ ꯉꯥꯏꯈꯤ ꯌꯦꯛꯂꯛꯏ
ꯑꯁ ꯖꯠ ꯖꯠ ꯅꯦ ꯃꯥ ꯋꯥꯗꯣ ꯀꯔꯤ ꯇꯥꯔ ꯂꯩꯕ꯭ꯔꯣ
ꯎꯝ ꯀꯨꯝ ꯀ꯭ꯔ ꯍꯥꯏꯔꯒ ꯀꯨꯝ ꯀ꯭ꯔ ꯍꯥꯏꯔꯒ ꯃꯤꯅꯤꯠ ꯃꯔꯤ ꯃꯉꯥ ꯂꯩꯔꯝꯒꯅꯤ ꯃꯒ ꯃ ꯀꯝ ꯑꯁꯤꯕꯨ ꯁꯨꯕ꯭ꯔꯥ ꯍꯥꯏꯕꯅꯤ ꯌꯦꯟꯕꯨ ꯑꯃꯨꯛ ꯑꯃꯨꯛ ꯀꯥꯕ ꯉꯥꯏꯒꯦ ꯐꯝꯃꯤꯗꯨ
ꯃꯥ ꯂꯩꯗꯤꯒꯃꯥꯏꯅ ꯀꯥꯒꯅꯤ
ꯑꯗꯨꯅꯦ
ꯑꯁ ꯃꯣꯏꯁꯤꯀꯣ ꯑꯩꯅ ꯍꯥꯏꯈꯤꯕ ꯅꯠꯇꯕ ꯑꯩꯈꯣꯏꯁꯨ ꯆꯍꯤ ꯌꯥꯝꯃꯗꯤ ꯕꯣꯔꯦꯟꯒꯤ ꯇꯤꯁꯨꯗꯨ ꯗ꯭ꯔꯥꯏ ꯇꯧꯔꯛꯄꯅꯤꯅ ꯑꯩꯈꯣꯏꯁꯨ ꯃꯦꯃꯣꯔꯤ ꯈꯔ ꯈꯔ ꯃꯥꯡꯉꯦꯕ ꯃꯥꯁꯨ ꯑꯗꯨꯒꯤ ꯃꯑꯣꯡꯗ ꯇꯧꯔꯛꯇꯣꯏꯅꯦꯕ ꯆꯍꯤ ꯌꯥꯝꯔꯒꯅ ꯑꯩꯗꯤ ꯃꯥꯒꯤ ꯃꯑꯣꯡꯗꯣ ꯑꯁ ꯁꯦꯟꯅꯕ ꯋꯥꯒꯗꯧꯔꯤ ꯃꯆꯥꯅꯨꯄꯥꯗꯨ ꯅꯨꯡꯕꯨ ꯅꯨꯡꯁꯤꯌꯦ ꯀꯣ
ꯎꯝ
ꯃꯆꯥꯅꯨꯄꯥꯗꯨꯗꯤ ꯌꯦꯡꯉꯗꯤ ꯄꯪꯁꯥꯎ ꯁꯥꯎꯅꯤꯡꯉꯦ ꯑꯩꯗꯤ ꯅꯨꯡꯁꯥ ꯁꯥꯔꯀꯥꯟꯁꯨ ꯃ ꯃꯥꯏ ꯈꯣꯝꯖꯤꯜꯂꯒ ꯍꯦꯛꯇ ꯂꯩꯌꯦ ꯄꯣꯔ ꯄꯣꯔꯒ ꯂꯩ
ꯍꯥꯏꯔꯨꯔꯒꯅ ꯃꯥꯅ ꯉꯝꯒꯅꯤ ꯃꯥꯅ ꯂꯣꯏꯅ ꯉꯥꯡꯒꯅꯤ
ꯎꯝ ꯃꯋꯥꯁꯤꯁꯨ ꯋꯥꯈꯟꯗꯤ ꯋꯥꯔꯕꯅꯤꯀꯣ ꯃꯤꯒ ꯑꯃꯥꯟꯅꯗꯕꯅꯤꯅ ꯃꯥꯁꯨ ꯃꯋꯥꯁꯨ ꯈꯪꯔꯝꯒꯅꯤꯅ ꯉꯁꯤꯗꯤꯀꯣ ꯒꯤꯒ ꯃꯥꯟꯅꯗꯦ ꯍꯥꯏꯕꯗꯣ
ꯍꯥꯥ
ꯑꯗꯨꯃꯥꯏ ꯍꯥꯏꯔꯤꯅꯤ ꯃꯤ ꯑꯃꯕꯨ ꯃꯤꯒ ꯃꯥꯟꯅꯗꯦ
ꯑꯥ
ꯃꯛꯇꯤ ꯈꯟꯕꯅꯤ ꯌꯥꯗꯦꯗꯅ
ꯑꯥ
ꯑꯗꯨꯐꯥꯎ ꯃꯤꯒ ꯇꯤꯟꯅꯕꯗꯤ ꯂꯨꯔꯦꯗꯤ ꯈꯪꯉꯤꯅꯤꯗ
ꯃꯥ ꯋꯥꯁꯨ ꯋꯥꯈꯜꯅꯤ ꯋꯥꯔꯝꯅꯤꯀꯣ
ꯎꯝ
ꯃꯥꯁꯨ ꯍꯩꯄꯥ ꯁꯥꯕꯒ ꯃꯅꯥꯎ ꯃꯅꯥꯎꯅꯨꯄꯤ ꯈꯣꯏꯕꯨ ꯐꯨꯕꯒ ꯃꯥꯏ ꯅꯨꯄꯤ ꯀꯥꯡꯈꯠꯄ ꯁꯥꯔꯒ ꯈꯔ ꯆꯣꯞꯁꯅꯨꯗ ꯃꯥꯁꯣ ꯈꯟꯊꯗ꯭ꯔꯒ ꯃꯅꯥꯎꯨꯄꯤ ꯈꯣꯏꯕꯨ ꯐꯨꯕ ꯁꯥꯔꯤꯌꯦ ꯏꯀꯥꯏꯗꯕ ꯖꯥꯠꯂ ꯌꯨꯅ ꯊꯛꯄꯒ ꯑꯅꯤꯃꯛ ꯆꯞ ꯃꯥꯟꯅꯩꯗ ꯈꯔ ꯏꯀꯥꯏ ꯁꯅꯨ ꯃꯥꯁꯨ ꯃꯄꯨꯟꯁꯤ ꯆꯨꯞꯄ ꯏꯀꯥꯏꯔꯅꯤ ꯃꯥꯗꯤ ꯅꯨꯄꯤ ꯑꯅꯤꯔꯛ ꯊꯤꯕ ꯌꯥꯗꯦ ꯑꯩꯈꯣꯏꯁꯨ ꯃꯉꯥꯏꯔꯦ ꯌꯨꯝ ꯑꯅꯤꯔꯛ ꯄꯥꯟꯕ ꯌꯥꯗꯦ
ꯈꯪꯗꯦ ꯀꯩꯗꯧꯉꯩ ꯒ꯭ꯌꯥꯟ ꯇꯥꯔꯛꯇꯣꯏꯅꯣ ꯌꯦꯡꯉꯤꯅꯦ ꯑꯥ ꯑꯃꯟ ꯑꯃꯅ ꯉꯥꯎꯔꯁꯨ ꯑꯃꯅꯕꯨ ꯐꯔꯗꯤ ꯐꯕ ꯑꯃꯅꯁꯨ ꯑꯃ ꯔꯣꯝꯗ ꯉꯥꯎꯔꯦ ꯑꯃꯁꯨ ꯑꯃꯔꯣꯝꯗ ꯉꯥꯎꯔꯦ ꯉꯥꯎꯃꯤꯟꯅꯗꯦ ꯍꯥꯏꯕ ꯋꯥꯅꯦꯕ
ꯑꯁꯦꯡꯕ ꯑꯣ
ꯏꯌꯥꯝꯃꯁꯨ ꯑꯩꯈꯣꯏꯗꯗꯤ ꯋꯥ ꯀꯌꯥ ꯉꯥꯡꯗꯦ ꯀꯔꯤ ꯇꯧꯕ꯭ꯔꯥ ꯈꯣꯠꯄ꯭ꯔꯥ ꯂꯩꯃꯤꯟꯅꯩ ꯍꯥꯏ ꯋꯥꯅꯤ ꯏꯁꯇ꯭ꯔꯦꯟꯖꯔ ꯗꯧꯅ ꯅꯣꯏꯗ ꯈꯔ ꯅꯛꯅꯕ ꯑ ꯅꯛꯅꯕ ꯀꯩ ꯍꯥꯏꯅꯤ
ꯑꯩꯅꯥ ꯑꯩꯅ ꯉꯥꯡꯕꯤꯈ꯭ꯔꯦ ꯃꯃꯥꯡꯗꯁꯨ ꯅꯪꯒꯤ ꯅꯨꯄꯤꯁꯦ ꯂꯥꯏꯔꯤꯛꯁꯨ ꯈꯪꯗꯦ ꯂꯩꯁꯨꯁꯨ ꯈꯪꯗꯦ ꯍꯥꯏꯕ ꯖꯥꯠꯇꯨ ꯑꯣꯏꯔꯦ ꯃꯦꯟꯇꯥꯂꯤꯇꯤꯗꯣ ꯌꯥꯗ꯭ꯔꯦ ꯍꯥꯏꯗꯤ ꯐ ꯗꯥꯏꯚꯦꯛ ꯃꯥꯒꯤ ꯃꯃꯥꯡꯅ ꯃꯥ ꯈꯔꯗꯤ ꯏꯀꯥꯏꯔꯝꯒꯅꯤ ꯆꯦꯡ ꯌꯦꯟꯐꯝꯗꯨꯗ
ꯎꯝ
ꯐꯨꯅꯕ ꯑꯩꯅ ꯃꯥꯏ ꯅꯨꯄꯤꯗꯁꯨ ꯅꯪꯁꯨ ꯐꯨꯐꯝ ꯊꯣꯛꯑꯦ ꯅꯪ ꯅꯆꯤꯟ ꯑꯗꯨꯝ ꯈꯨꯝꯃꯤꯗꯣ ꯂꯥꯟꯅꯁꯨ ꯑꯗꯨꯝ ꯈꯨꯝꯃꯤꯗ꯭ꯔꯣ ꯀꯔꯤꯒꯤꯅꯣ
ꯃꯤ ꯃꯤ ꯃꯃꯥꯡꯗ
ꯑꯥ ꯃꯤ ꯃꯃꯥꯡꯗ ꯍꯥꯏꯕꯣꯣꯡꯥꯡ ꯆꯤꯡ ꯊꯥꯎꯔꯩ ꯃꯃꯥꯒꯤ ꯃꯃꯥꯡꯗꯅꯤꯗ
ꯑꯩꯅꯦ ꯑꯩꯈꯣꯏ ꯑꯍꯨꯝ
ꯎꯝ
ꯀꯥꯔꯣ ꯑꯩ ꯌꯦꯡꯒꯅꯤ ꯆꯦꯡ ꯌꯦꯡꯒꯅꯤ ꯅꯪꯅ ꯊꯧ ꯇꯧꯍꯧꯔꯣ ꯐꯤ ꯁꯨ ꯍꯧꯔꯣ ꯆꯠꯂꯣ ꯍꯥꯏ ꯌꯥꯗꯦꯕ ꯑꯩ ꯌꯦꯡꯅꯤꯅꯤ ꯌꯦꯡꯅꯤ ꯇꯪ ꯆꯩ ꯑꯔꯩ ꯑꯔꯩꯕ ꯂꯧꯈꯠꯂꯒ ꯐꯨꯔꯦꯕ ꯑꯗꯨꯒ ꯃꯥ ꯋꯥꯕꯨꯁꯨ ꯐꯨꯉꯦꯅ ꯑꯃꯨꯛ ꯇꯥꯅꯔꯛꯑꯦ ꯃꯥꯗꯣ ꯀꯄꯦ ꯑꯗꯨ ꯑꯗꯨꯒꯀ ꯑꯗꯨꯒ ꯑꯩꯅ ꯃꯉꯣꯟꯗꯁꯨ ꯆꯩꯕꯤꯌꯦꯕ ꯅꯪꯁꯨ ꯍꯦꯟꯃꯟꯈ꯭ꯔꯦ ꯎ ꯅꯨꯄꯥꯒꯤ ꯁꯤꯅ ꯑꯗꯨꯝ ꯈꯨꯝꯂ ꯂꯩ ꯆꯍꯤꯒꯤ ꯆꯥꯐꯝꯗꯤ ꯊꯣꯛꯄꯅꯤꯍꯦ ꯅꯪꯁꯨ ꯍꯥꯏꯕꯤꯔꯒ ꯑꯩꯉꯣꯟꯗ ꯃꯨꯟꯅ ꯃꯃꯤꯠꯇꯣ ꯂꯦꯞ꯭ꯔꯒ ꯌꯦꯡꯉꯦ
ꯎꯝ
ꯑ ꯀ ꯎꯝ ꯀꯥꯈ꯭ꯔ ꯃꯇꯨꯡꯗ ꯃꯋꯥꯗꯣ ꯑꯁ ꯋꯥꯈꯜ ꯁꯣꯛꯑꯒ ꯊꯣꯡ ꯃꯅꯥꯛꯇ ꯁꯨꯃꯥꯏ ꯃꯃꯥꯏ ꯅꯣꯟꯊꯔꯒ ꯃꯀꯣꯛ ꯃꯈꯨꯠꯇꯨꯅ ꯃꯀꯣꯛ ꯄꯥꯏꯔꯒ ꯁꯨꯃꯥꯏꯅ ꯐꯝꯔ ꯂꯩꯔꯦꯕ
ꯎꯝ
ꯍꯥꯏꯅ ꯑꯁ ꯂꯥꯏꯔꯤꯛꯁꯨ ꯈꯪꯗꯕ ꯂꯥꯏꯁꯨꯁꯨ ꯈꯪꯗꯕ ꯑꯗꯨ ꯑꯣꯏꯒꯅꯤ ꯍꯥꯏꯕꯤꯕꯣ ꯃꯃꯥꯟꯅꯕꯤ ꯐꯥꯎ ꯂꯩꯔꯝꯃꯣꯏ ꯃꯣꯏ ꯈꯨꯟꯗ ꯍꯥꯏꯕꯤꯕ ꯑꯩꯅ
ꯎꯝ
ꯇꯨꯝꯃꯤ ꯂꯩꯥꯏ ꯃꯥꯁ ꯑꯁꯤ ꯅꯝꯖꯥꯏꯗꯨ ꯃꯃꯥꯗꯨꯁꯨ ꯇꯤꯟꯅꯔꯒ ꯑꯁ ꯆꯪꯅꯔꯣꯏ ꯃꯥꯗꯤ ꯃꯀꯣꯛꯇꯣ ꯆꯪꯂꯉꯔꯣꯏ ꯃꯤꯅ ꯍꯥꯏꯕ ꯏꯟꯒꯗꯕ ꯃꯤ ꯅꯠꯇ꯭ꯔꯦ ꯍꯥꯏꯔꯒ ꯂꯩꯔꯦꯅ ꯍꯥꯏꯕꯤꯕ ꯑꯩꯅ ꯎ
ꯎꯝ
ꯑꯗꯨꯗꯒꯤ ꯁꯨꯡꯂꯥꯛ ꯂꯥꯛꯇ꯭ꯔꯦ ꯁꯤꯗ ꯃꯋꯥꯅ ꯁꯕ ꯑꯣꯏꯔꯝꯃꯅꯤ ꯑꯁꯤ ꯅꯝꯖꯥꯏ ꯂꯨꯈꯣꯏꯗ ꯀꯥꯔꯒ ꯃꯝꯗ꯭ꯔꯤ ꯐꯥꯎ ꯍꯦꯛ ꯐꯝꯃꯦꯕ
ꯂꯝꯖꯥꯏꯗꯣ ꯃꯥꯃꯥꯅꯦꯌꯦ ꯃꯥꯒꯤ ꯃꯅꯦꯝꯕꯣꯛ ꯏꯀꯨꯕꯣꯛꯄꯨ ꯔꯦꯁꯄꯦꯛ ꯊꯝꯃꯦꯕ
ꯏꯕꯥꯅꯤ ꯌꯨꯝ ꯏꯅꯛꯅꯔ ꯂꯩꯔꯁꯨ ꯃꯤ ꯑꯩꯒꯤ ꯌꯨꯝꯗ ꯀꯥꯔꯒ ꯅꯣꯡꯃꯇ ꯐꯝꯗꯦ ꯑꯩꯁꯨ ꯀꯨꯝꯔꯒ ꯐꯝꯗꯦ ꯏꯕꯥꯅꯤꯐꯥꯎ ꯐꯣꯟ ꯅꯝꯕꯔ ꯐꯥꯎ ꯂꯥꯎꯅꯒꯦ ꯉꯔꯥꯡ ꯅꯍꯟꯈꯛꯇ ꯑꯁꯤ ꯍꯥꯎꯕꯗ ꯂꯥꯎꯅꯥꯕꯅꯤꯅꯦ ꯅꯝꯕꯜ
ꯃꯤꯒꯤ ꯂꯥꯏꯔꯤꯛ ꯈꯔ ꯇꯝꯂꯛꯄꯒꯤ ꯃꯤ ꯃꯔꯛ ꯄꯨꯟꯕ ꯍꯥꯏꯕ ꯃꯥꯗꯤ ꯂꯥꯏꯔꯤꯛꯁꯨ ꯇꯝꯔꯛꯇꯕ ꯃꯥꯟꯅꯤꯅꯦ
ꯂꯥꯏꯔꯤꯛ ꯇꯝꯕ ꯃꯤꯗꯤ ꯈꯔꯗꯤ ꯈꯪꯉꯦꯕ ꯃꯤ ꯆꯥꯟꯅꯕ
ꯎꯝ
ꯇꯝꯗ꯭ꯔꯁꯨ ꯂꯩꯁꯨ ꯀꯣ ꯑꯅꯤꯃꯛ ꯐꯦꯜ ꯑꯣꯏꯌꯦꯕ ꯃꯥꯒꯤꯁꯦ ꯃꯃꯥꯁꯨ ꯑꯁ ꯈꯔ ꯇꯣꯏꯅ ꯌꯦꯡꯕꯤꯕ ꯂꯥꯛꯑꯗꯤ ꯐꯕ
ꯑꯌꯥ ꯑꯣꯏꯔꯣꯏꯌꯦ ꯃꯃꯥꯅ ꯍꯥꯏꯔꯁꯨ
ꯃꯃꯥꯁꯨ ꯎꯄꯥꯏ ꯂꯩꯇ꯭ꯔꯥ ꯂꯩꯗ
ꯎꯝ ꯍꯥꯏꯕꯕꯨ ꯑꯩꯅ ꯍꯥꯏꯕ ꯂꯧꯅꯤꯡꯗꯦ ꯃꯥꯅ ꯍꯥꯏꯕ ꯂꯧꯒꯦ ꯍꯥꯏꯌꯨ ꯄ꯭ꯔꯣꯕ꯭ꯂꯦꯝ ꯅꯠꯇꯦꯕ
ꯑꯥ ꯃꯃꯥꯁꯨ ꯁꯥꯎꯔꯝꯒꯅꯤꯗ
ꯃꯃꯥꯁꯨ ꯃꯤꯍꯨꯟ ꯑꯃꯅꯤꯗ
ꯑꯥ ꯑꯩ ꯃꯃꯥꯒꯤ ꯅꯝꯕꯔꯕꯨꯗꯤ ꯂꯩꯌꯦ ꯃꯃꯥꯕꯨ ꯅꯣꯡꯃ ꯐꯣꯟ ꯇꯧꯕꯤꯁꯤꯔꯥ ꯈꯟꯕꯅꯤ ꯑꯩ ꯋꯥꯈꯜꯗ ꯑꯩꯅ ꯇꯧꯔꯒꯗꯤ ꯐꯔꯔꯣꯏꯕ
ꯎꯝ
ꯂꯥꯟꯅ ꯈꯟꯒꯅꯤꯕ
ꯈꯪꯗꯔꯦ ꯃꯁꯥꯗ ꯂꯩꯕ ꯐꯤꯕꯝ ꯂꯩꯅꯥꯗꯣ ꯃꯁꯥꯅ ꯂꯩꯌꯦ ꯈꯪꯗ꯭ꯔꯗꯤ ꯀꯃꯥꯏ ꯅꯥꯌꯦꯡꯅꯤꯕ
ꯂꯥꯏꯌꯦꯡꯕꯁꯨ ꯌꯥꯕꯅꯤ ꯃꯋꯥꯁꯨ ꯂꯩꯌꯦꯡ ꯎꯝ ꯀꯣꯛꯀꯤꯀꯣ ꯂꯥꯏꯌꯦꯡꯐꯝ ꯂꯩꯌꯦꯕ
ꯌꯨꯝ ꯑꯩ ꯋꯥꯈꯜ ꯍꯥꯏꯗꯣꯛꯇꯦ ꯑꯗꯣ ꯑꯩ ꯋꯥꯈꯜ ꯑꯗꯨꯝ ꯂꯩꯕꯅꯦ ꯃꯋꯥꯁꯦ ꯌꯨꯝ ꯁꯥꯒꯦꯅ ꯀꯟꯅ ꯍꯥꯏꯔꯤ ꯃꯇꯨ ꯂꯥꯏꯌꯦꯡꯒꯦ ꯍꯥꯏꯗꯦ ꯈꯜꯂ ꯂꯩꯕꯅꯦ ꯀꯣꯛ ꯁꯨꯗꯕꯒꯤ ꯗꯣꯛꯇꯔ ꯇꯣꯉꯥꯟꯅ ꯂꯩ ꯁꯤꯗꯤ ꯍꯤꯗꯥꯛ ꯂꯩꯌꯦ ꯃꯥꯗꯣ ꯇꯨꯝꯕꯒꯤ ꯍꯤꯗꯥꯛꯁꯨ ꯆꯥꯒꯗꯕꯅꯤ ꯇꯨꯝꯕꯁꯨ ꯋꯥꯠꯜꯂꯗꯤ ꯃꯀꯣꯛꯇꯣ ꯁꯨꯗꯕꯗꯣ ꯍꯦꯟꯖꯤꯜꯂꯦꯕ ꯃꯤꯁꯦ ꯑꯩꯁꯨꯨ ꯃꯤꯁꯨ ꯀꯣ
ꯎꯝ ꯎꯝ
ꯗꯤꯞ ꯏꯁꯂꯤꯞ ꯐꯪꯗ꯭ꯔꯗꯤ ꯑꯁꯤ ꯑꯩꯈꯣꯏꯒꯤ ꯕ꯭ꯔꯦꯟ ꯇꯤꯁꯨꯁꯦ ꯗ꯭ꯔꯥꯏ ꯇꯧꯔꯛꯄꯒꯤ ꯐꯪꯁꯟ ꯇꯧꯕ ꯉꯝꯗꯦꯕ ꯍꯟꯗꯛ ꯂꯥꯏꯌꯦꯡ ꯐꯥꯎꯗꯤ ꯇꯨꯝꯕꯒꯤ ꯍꯤꯗꯥꯛ ꯄꯤꯒꯅꯦꯕ ꯃꯃꯥꯕꯨ ꯅꯨꯡꯗꯥꯡꯗ ꯆꯥꯎꯋꯣꯅꯀꯣ
ꯎꯝ
ꯃꯥꯁꯤ ꯇꯨꯝꯕꯒꯤ ꯋꯥꯈꯜꯁꯨ ꯑꯦ ꯇꯨꯝꯕꯒꯤ ꯃꯇꯝꯁꯨ ꯌꯥꯝꯔꯝꯃꯣꯏ ꯑꯩꯅ ꯈꯟꯕꯗ ꯃꯥꯒꯤ ꯆꯥꯕ ꯊꯛꯄ ꯃꯑꯣꯡꯁꯨ ꯆꯥꯅꯤꯡꯉ ꯄꯪꯆꯥꯥ ꯆꯥꯁꯤꯜꯂꯦ ꯒ꯭ꯌꯥꯟ ꯇꯥꯗꯦ ꯑꯩꯉꯣꯟꯗ ꯁꯨꯗꯕ ꯑꯃꯗꯤ ꯂꯩꯌꯦꯕ ꯃꯋꯥꯁꯨ ꯈꯥꯡꯔꯝꯒꯅꯤ
ꯑꯁ ꯑꯁꯤ ꯂꯩꯀꯥꯏ ꯅꯣꯏ ꯂꯩꯀꯥꯏꯒꯤ ꯃꯅꯥꯛ ꯂꯩꯕ ꯃꯤꯁꯤꯡꯗꯤ ꯌꯥꯝ ꯁꯥꯎꯔꯤꯅꯦ ꯃꯥꯕꯨ ꯃ ꯃꯆꯤꯟ ꯑꯗꯨꯝ ꯈꯨꯝꯕꯅꯤꯅ ꯈꯪꯕꯅꯤꯅꯀꯣ
ꯎꯝ
ꯐꯨꯊꯜꯂꯣ ꯐꯨꯊꯜꯂꯣ ꯃꯋꯥꯁꯨ ꯐꯨꯗꯕꯒꯤꯔ ꯑꯁꯤꯒꯨꯕ ꯅꯨꯄꯤꯕꯨ ꯉꯥꯡꯅ ꯂꯩꯔꯤꯅꯤ
ꯎꯝ ꯎꯝ
ꯕꯦꯔꯅꯤ ꯃꯥꯁꯤ ꯃꯌꯨꯝꯁꯨ ꯆꯠꯅꯤꯡꯗꯕꯖꯥꯠꯂꯣꯀꯣ ꯎ
ꯍꯥꯢꯐꯝ ꯈꯪꯗꯔꯦꯗ
ꯎꯝ ꯍꯌꯦꯡ ꯍꯌꯦꯡ ꯅꯣꯡꯉꯥꯟꯜꯂꯗꯤ ꯂꯣꯏꯅ ꯀꯥꯕ ꯃꯥꯜꯂꯦ
ꯑꯣ ꯄꯥꯉꯥꯡ ꯉꯥꯡꯕꯤꯔꯨꯔꯁꯨꯀꯣ
ꯎꯝ
ꯑꯗꯨꯃꯥꯢ ꯒꯌꯥꯟ ꯇꯥꯗꯕ ꯑꯃ ꯂꯩ ꯑꯁ ꯃꯋꯥꯗꯣ ꯏꯀꯥꯏꯗꯦ